ꯂꯣ
ꯎꯝ ꯇꯥꯏꯌꯦ
ꯇꯥꯕꯔꯥ ꯎꯝ
ꯍꯥꯥ
ꯆꯥꯑꯕ
ꯆꯥꯛ ꯆꯥꯔꯦ ꯆꯥꯛꯆꯥꯔꯦ
ꯀꯩ ꯃꯊꯦꯜ ꯇꯧꯖꯤꯜꯂꯣ ꯀꯩ ꯃꯊꯦꯜ ꯇꯧꯔꯝꯃꯣ
ꯋꯥꯆꯦꯁꯤ ꯈꯥꯃꯦꯟꯁꯤꯟ ꯃꯄꯨ ꯆꯝꯊꯣꯡ ꯊꯣꯡꯉ ꯀꯥꯡꯉꯧ ꯃꯉꯧꯔꯆꯥꯔꯦ ꯅꯣꯏꯗꯤ ꯆꯥꯔꯕꯣ
ꯑꯁ ꯑꯩ ꯆꯥꯗ꯭ꯔꯤ ꯑꯩꯗꯤ ꯍꯧꯖꯤꯛ ꯍꯤꯡꯒꯠꯂꯛꯄꯗ ꯉꯥꯏꯔꯤ
ꯀꯩꯅꯣꯅꯦ ꯕꯣꯂ ꯌꯦꯡꯉꯨ ꯇꯨꯝ ꯍꯧꯕꯗ ꯉꯥꯏꯔꯣ
ꯍꯣꯏ ꯅ ꯑꯗꯨꯗꯤ ꯅ ꯑꯩ ꯐꯥꯏꯅꯦꯜ ꯃꯦꯠꯆ ꯌꯦꯡꯉꯨꯕꯅꯤꯗ
ꯁꯤ ꯄꯔꯣ ꯃꯥꯅ ꯃꯥꯅ ꯄ ꯦ
ꯌꯥꯕꯁ ꯑꯩꯦ ꯃꯥꯏ ꯑꯗꯨ ꯁꯥꯒꯠꯅꯤ ꯁꯥꯒꯠꯅꯤ ꯑꯩ ꯅꯥꯏꯟꯇꯤ ꯃꯤꯅꯠ ꯋꯤꯟ ꯃꯥ ꯈꯛꯇꯅꯤ ꯁꯣꯏꯁꯦ ꯑꯇꯣꯞꯄ ꯄꯨꯂꯞ ꯆꯨꯝꯃꯝꯃꯦ ꯂꯨ ꯑꯍꯨꯝ ꯐꯪꯗꯧꯕ ꯐꯪꯈꯤꯗ꯭ꯔꯅꯤ ꯑꯗꯨꯝ
ꯑꯣ ꯅꯪꯗꯤꯖꯤꯅꯠꯇ ꯍꯥꯕ
ꯎꯝ ꯅꯥꯏꯟꯇꯤꯗ ꯄꯥꯏꯔꯨꯕꯩ ꯑꯗꯩꯗꯤ ꯀꯣꯏꯗꯧꯁꯤ ꯁꯨꯝ ꯁꯣꯃꯤꯡ ꯀꯔꯛꯇ ꯁꯨꯝ ꯄ ꯁꯤꯡꯗꯣꯜꯂꯦ ꯑꯗꯨꯒ ꯑꯔꯣꯏ ꯐꯤꯞꯇꯤꯟ ꯃꯤꯅꯠꯁꯇꯣ ꯍꯥꯏꯗꯤ ꯊꯥꯔꯇꯤ ꯍꯥꯄꯛꯄꯒꯤ
ꯎꯝ
ꯐꯤꯐꯇꯤꯟ ꯑꯃ ꯍꯧꯈꯔꯦꯕꯀꯣ ꯑꯗꯒꯤ ꯐꯤ ꯐꯤꯞꯇꯤꯟ ꯃꯤꯅꯠꯁꯇꯨꯗꯅ ꯊꯣꯛꯏꯅꯦꯅ ꯂꯨꯄꯥ ꯆꯅꯤ ꯆꯍꯨꯝ ꯀꯣꯛꯊꯟꯕ
ꯍꯆꯅꯥꯅꯥ
ꯎꯝ ꯑꯗꯨ ꯑꯣ ꯇꯨ ꯄꯣꯏꯟ ꯐꯣꯔ ꯀꯩꯅꯣ ꯂꯩꯕꯅꯦꯕ ꯆꯥꯎꯨꯝ ꯗꯟ ꯁꯚꯦꯟꯇꯔꯤ ꯀꯨꯥꯄꯜ ꯀꯨ꯭ꯔꯥ ꯄꯜꯂ ꯑꯗꯨꯃꯥꯏꯅ ꯐꯪꯉꯦ ꯑꯗꯨ ꯑꯗꯩꯕꯨꯗꯤ ꯑꯗꯨꯝ
ꯍ ꯆꯅꯒꯦ
ꯍꯣꯏ ꯑꯗꯨꯃꯩꯗꯨꯗꯤ ꯈꯤꯇꯪ ꯀꯥꯟꯅꯍꯧꯔꯦ ꯀ ꯄꯗꯤ ꯀ ꯄꯗꯤ ꯁꯅꯤꯅ ꯇꯥꯏ ꯇ ꯈꯥꯡꯉ ꯄꯔ ꯀ
ꯀꯥ ꯍꯩ ꯅꯕ ꯀꯄ ꯃꯣꯏ ꯕꯣꯟ ꯐꯖꯩꯗ ꯑꯔꯟꯇꯤꯅꯥ ꯃꯣꯏ ꯆꯠꯂꯦ ꯇꯊ꯭ꯔꯦ ꯈꯕꯔ ꯀꯥꯏ ꯀꯗꯌꯦꯒꯦ ꯅꯕꯨꯅ
ꯃꯤꯂꯟꯈꯣꯏ ꯌꯦꯡꯉꯦ ꯅꯣꯡ ꯌꯦꯡꯁꯨ ꯂꯥꯛꯑꯣ ꯀꯩꯅꯣ ꯑꯩꯈꯣꯏ ꯀꯨꯟꯗ꯭ꯔꯥꯥꯁꯀ ꯑꯩꯒ ꯎꯝ ꯉꯔꯥꯡ ꯍꯣꯏ ꯁꯤꯡꯖꯨꯒ ꯁꯨꯔ ꯑꯍꯥꯟꯕ ꯂꯩꯅꯦ ꯑꯗꯨ ꯌꯦꯡꯂꯡ ꯂꯣꯏꯨꯔꯦ ꯑꯗꯨꯁꯨ ꯂꯣꯏꯅ ꯆꯨꯝꯃꯃꯦꯕ ꯕꯤꯁꯂꯤꯞ ꯑꯅꯤꯃꯛ ꯆꯨꯝꯃꯕꯅꯦꯕ ꯑꯗꯨꯁꯨ ꯍꯥꯏꯗꯤ ꯑꯩꯈꯣꯏ ꯀꯩꯅꯣ ꯑꯃꯅ ꯇꯨ ꯑꯦꯛꯁ ꯄ ꯍꯥꯏꯕ ꯑꯃꯅ ꯏꯖꯤꯞꯁꯛꯅꯤ ꯍꯥꯏꯕ ꯑꯗꯨꯁꯨ ꯆꯨꯝꯈꯠꯂꯑꯦ ꯑꯗꯒꯤ ꯅꯍꯥꯟꯗꯒꯤ ꯄꯔꯌꯥꯝ ꯆꯨꯝꯍꯜꯂꯛꯑꯃꯦꯦꯟꯤꯔ ꯁꯣꯏꯑꯦ ꯂꯣꯏꯁꯤꯟꯈ꯭ꯔꯦ ꯑꯗꯨꯝ ꯀꯂꯝꯕꯤꯌꯥꯁꯤ ꯆꯣꯡꯈ꯭ꯔꯦ ꯀꯂꯝ ꯄ ꯆꯪꯅꯦ ꯄꯥꯏꯕ
ꯎꯝ
ꯑꯣꯝ ꯑꯗꯨꯝꯅꯤꯅ
ꯑꯩ ꯄꯩꯁ ꯄꯩ ꯅꯍꯥꯟ ꯊꯥꯝ ꯇꯨꯃꯟꯗ ꯇꯟ ꯊꯥꯗꯅ ꯂꯩꯕ ꯍꯥꯄ ꯇꯅ
ꯑꯩꯁꯨ ꯌꯥꯝ ꯆꯥꯎꯗꯕꯤꯗ ꯑꯩꯅ ꯁꯦꯝ ꯁꯦꯝꯃ ꯇꯧꯕꯅꯦꯕ ꯑꯗꯩ ꯌꯥꯔꯣꯏꯁꯤ ꯁꯤ ꯂꯨꯁꯤꯜꯂꯛꯑꯅꯦ
ꯇꯤꯝ ꯑꯃ ꯑꯃ ꯇꯤꯝ ꯑꯃꯃ ꯑꯃꯨꯛꯇꯪ ꯊꯥꯝ ꯐꯔꯦ ꯑꯗꯨ ꯑꯃ ꯑꯅꯤ ꯌꯥꯝꯃꯤꯗ
ꯎꯝ
ꯍꯣꯔꯦꯟꯗꯤ ꯕꯣꯜ ꯅꯨꯡꯉꯥꯏꯦ ꯍꯣꯔꯦꯟ ꯕꯣꯜ ꯀꯅꯥ ꯀꯅꯥ ꯀꯅꯥ ꯀꯅꯥ ꯂꯩꯣꯏꯦ ꯇ
ꯀꯅꯥꯗꯒ ꯏꯪꯍꯟꯈ꯭ꯔꯒ ꯂꯩꯈꯤꯕꯗꯣ ꯎꯝ ꯀꯅꯥꯗ ꯀꯩꯅ ꯃꯦꯁꯤꯀꯣ
ꯃꯁꯤꯁꯤ ꯀ ꯀ
ꯀ ꯌꯦꯣꯀꯣ ꯎꯝ ꯗꯔ ꯐꯣꯔꯠꯇ꯭ꯔꯣ
ꯑꯥ
ꯎꯝꯃꯣꯞ
ꯍꯣꯔꯦꯟ ꯀꯅꯥꯟ ꯇꯥꯒꯦ ꯃꯣꯔꯣꯀꯣ ꯂꯩꯕꯥ
ꯎꯝ
ꯍꯜꯂꯣ
ꯍꯥꯎ ꯇꯥꯌꯦ
ꯍꯣꯔꯦꯟ ꯀꯅꯥꯗꯥꯒ ꯃꯣꯔꯣꯀꯣꯒꯅꯦ ꯐ꯭ꯔꯥꯟꯁꯀ ꯄꯦꯔꯦꯋꯦꯒ ꯂꯩꯕ
ꯎꯝ-ꯎꯝ-ꯎꯝ ꯉꯝꯃꯦ ꯌꯥꯏ ꯑꯅꯤꯃꯈꯥꯏ ꯑꯗꯥꯏꯗꯤ ꯊꯦꯡꯉꯦ
ꯁꯤꯗꯤ ꯐ꯭ꯔꯥꯟꯁꯀ ꯃꯣꯔꯣꯀꯣꯒ ꯄꯥꯏꯔ ꯌꯥꯅꯤꯗ ꯕꯣꯁꯄꯨꯗꯤ ꯆꯥꯎꯔꯝꯃꯣꯏ
ꯏꯆꯥꯎꯗꯤ ꯆꯥꯎꯔꯝꯃꯣꯏ ꯋꯥꯟ ꯄꯣꯏꯟ ꯇꯨꯒ ꯋꯥꯟ ꯎꯝ ꯋꯥꯟ ꯄꯣꯏꯟ ꯇꯨꯒ ꯋꯥꯟ ꯄꯣꯏꯟ ꯑꯦꯠꯀ ꯇꯨ ꯄꯣꯏꯟ ꯎꯝ ꯇꯨ ꯄꯣꯏꯟ ꯇꯨ ꯇꯨ ꯂꯨꯄꯥ ꯆꯧꯉꯥ ꯊꯥ ꯃꯇꯝꯗ ꯑꯃꯒ ꯆꯥꯝꯃ ꯐꯪꯕ
ꯆꯧꯉꯥꯔꯣ ꯑꯣ ꯍꯣꯏꯌꯦ ꯑꯗꯨꯗꯤ
ꯎ ꯑꯗꯨ ꯅꯥꯏꯟꯇꯤ ꯃꯤꯅꯠꯇ ꯅꯥꯏꯟꯇꯤ ꯃꯤꯅꯠꯇ ꯊꯨꯈꯤꯗꯧ ꯃꯥꯜ
ꯅꯥꯏꯟꯇꯤ ꯃꯤꯅꯠ ꯉꯥꯛꯇꯪ ꯑꯣꯏꯒꯨꯝ ꯇꯧꯅꯤ ꯃꯣꯏ ꯊꯥꯕꯒꯤꯗꯣ ꯑꯇꯣꯡꯕ ꯑꯇꯣꯞꯄ ꯌꯥꯎꯇꯒꯨꯝ ꯇꯧꯕꯅꯤ ꯑꯃꯨꯛ ꯑ-ꯍꯟꯇꯤꯡ ꯂꯩꯕꯅ ꯊꯣꯏꯅꯤꯗ ꯀꯅꯥꯗꯥꯀꯩꯁꯨ ꯇꯝꯃꯤꯗ
ꯍꯣꯏꯌꯦ ꯑꯗꯨꯗꯤ
ꯐ꯭ꯔꯥꯟꯇꯨꯗꯤ ꯑꯗꯨꯝ ꯃꯣꯏ ꯍꯣꯝꯕꯨ ꯂꯨꯅ ꯈꯔ ꯇꯧ ꯀꯩꯅꯣ ꯑꯗꯨꯁꯨ ꯃꯣꯔꯣꯀꯣ ꯐꯖꯩ ꯀꯩꯅꯣ ꯀꯥ ꯏꯕꯣꯍꯜ ꯅꯍꯥꯟꯅꯩꯔꯦ ꯅꯦꯟꯗꯔꯂꯦꯟ ꯊꯣꯏꯔꯝꯃꯤꯗꯨꯗꯤ
ꯅꯤꯠꯀꯤ ꯌꯦꯡꯉꯦ ꯆꯧꯉꯥ ꯀꯤꯠ ꯅꯝꯃ
ꯀꯔꯤ
ꯍꯣꯔꯦꯟ ꯆꯧꯉꯥ ꯀꯤꯠꯅꯝꯗ ꯀꯤꯠ ꯅꯝꯃꯒ ꯌꯦꯡꯒꯦ ꯍꯥꯏꯕ ꯅꯠꯇꯔꯗꯤꯀꯣ ꯑꯗ-ꯕꯦꯔꯥ ꯀꯥꯏ
ꯒꯣꯜ ꯑꯅꯤꯃꯛ ꯒꯣꯜ ꯒꯣꯜ ꯆꯠꯅꯅꯤꯡꯉ ꯊꯥꯔꯗꯤ ꯌꯥꯝ ꯅꯩꯗꯣꯔꯝꯅꯤ
ꯌꯥꯅꯤ-ꯌꯥꯅꯤ ꯑꯗꯨꯝꯕꯗ ꯄꯣꯠꯄꯨ ꯁꯦꯝꯅꯕ ꯑꯗꯨ ꯅꯠꯇ꯭ꯔꯗꯤ ꯑꯩ ꯑꯗꯨꯃꯥꯏꯅ ꯍꯧꯖꯤꯛꯁꯦ ꯃꯤ ꯈꯣꯡꯅ ꯀꯥꯎꯔ ꯒꯣꯜ ꯆꯟꯕꯤꯅꯤ ꯑꯗꯒꯤ ꯑꯩꯅꯄꯥꯏ ꯂꯩꯕꯒꯥꯏꯖꯦ ꯍꯥꯏꯗꯤ ꯃꯥꯟꯅꯗꯅꯕ ꯕꯦꯁꯂꯤꯞ ꯃꯈꯩꯗꯨꯒ ꯑꯗꯨꯝ ꯀꯔꯤꯝ ꯀꯥꯟꯗ ꯑꯗꯒꯤ ꯐꯥꯁ ꯍꯥꯞ ꯋꯤꯟ ꯑꯣꯏꯅꯤꯌꯦ ꯑꯗꯒꯤ ꯇꯤꯝ ꯑꯃꯅ ꯑꯦꯠꯂꯤꯁ ꯋꯥꯟ ꯍꯥꯐ ꯑꯣꯏꯅꯤꯌꯦ ꯑꯗꯨꯝꯕ-ꯑꯗꯨꯝꯕ ꯈꯔꯗ ꯑꯣꯏꯅ ꯌꯥꯝ ꯁꯤꯖꯤꯟꯕꯅꯦꯕ ꯑꯗꯨꯒ ꯗꯥꯎ ꯌꯥꯔ ꯑꯗꯨꯝ ꯂꯨꯞ-ꯂꯨꯞ-ꯂꯨꯞ-ꯂꯨꯞ ꯆꯨꯝꯕꯨ-ꯆꯨꯝꯕ ꯑꯗꯨꯝ ꯆꯪꯉꯛꯑꯕꯅꯦꯕ ꯉꯔꯥꯡꯒꯤꯗꯨꯗ ꯍꯣꯞꯇꯨꯗꯤ ꯑ-ꯆꯣꯏꯔꯒ
ꯑꯩꯑꯖꯤꯅ ꯁꯣꯏꯒꯔꯦ ꯍꯣꯔꯦꯟꯗꯤ ꯑꯗꯨꯗꯨꯅ-ꯑꯗꯨꯗꯨꯅ ꯑꯄꯥꯝꯕꯗ ꯊꯥꯖꯤꯜꯂꯨꯌꯦ ꯍꯨꯡ
ꯎꯝ
ꯊꯃꯣꯏꯗꯩ ꯄꯣꯑꯅꯤꯕ ꯄꯩꯁꯥ ꯐꯪꯕꯩ ꯌꯥꯎꯊꯣꯛꯅꯤꯡꯕ ꯍꯨꯡ
ꯁ ꯊꯧꯋꯥꯏꯁꯦ ꯁ‌ꯦꯁ ꯍꯨꯝ ꯇꯔ‌ꯦꯠꯀ ꯍꯥꯏꯅꯦ ꯍꯥ-ꯍꯥ-ꯍꯥ ꯉꯔꯥꯡ ꯂꯤꯂꯥ ꯅꯨꯡꯉꯥꯏꯕꯤꯅꯦ ꯑꯔꯖꯦꯟꯇꯤꯅꯥꯒꯤ ꯀꯥꯡꯕꯨꯒꯤ ꯎꯔꯒꯅ ꯄꯤꯌꯥꯥꯟꯗ ꯉꯔꯥꯡ ꯑꯁ ꯌꯥꯗ꯭ꯔ‌‌ꯦꯗ ꯁꯤꯗꯤ ꯍꯥꯏꯔ ꯃꯃꯤꯠꯀꯟ ꯈꯨꯝꯖꯤꯜꯂ ꯂꯩꯒꯔꯝꯗꯣ ꯍꯥ-ꯍꯥ
ꯀꯔꯤ
ꯕꯤꯗꯌꯥꯟꯗꯒꯗꯨ ꯃꯃꯤꯠ ꯀꯥꯡ ꯀꯨꯕꯤꯂꯥꯁꯤꯗꯤ ꯌꯥꯗ꯭ꯔꯦꯗ ꯆꯥꯡ ꯍꯥꯏꯔ ꯂꯩꯒ꯭ꯔꯝ ꯃꯥ
ꯃ‌ꯦꯁꯤ
ꯐꯁ ꯍꯥꯞꯇꯨ ꯃꯥ ꯐꯖꯟꯅ ꯎꯝ ꯁꯦꯀꯦꯟ ꯍꯥꯐꯇꯨꯗ ꯅ ꯇꯧꯈꯠꯂꯛꯑꯦ ꯀꯦꯕꯔꯗꯤꯗꯅ ꯒꯣꯜ ꯆꯟꯕ ꯆꯟꯕ ꯑꯗꯨꯝ ꯁꯤꯡꯗꯣꯔꯂꯛꯑꯦꯕ ꯒꯣꯜ ꯆꯟꯕ ꯆꯟꯕ ꯃꯣꯏ ꯗꯤꯐꯦꯟꯁꯇꯨ ꯑꯦꯇꯦꯛ ꯑꯃꯨꯛ ꯑꯣꯟꯈꯠꯂꯛꯑꯦꯕ
ꯑꯗꯨꯗꯩ ꯒ꯭ꯌꯥꯟ ꯇꯥꯗꯦ ꯇꯧꯏꯁꯤ
ꯃꯤꯅꯨ ꯃꯤꯅꯤ ꯃꯤꯅꯤ ꯗꯗꯨꯔ ꯊꯗꯖꯦ ꯀꯦꯔ ꯇ ꯁꯥꯟꯅꯩꯌꯦꯕ ꯑꯗꯨꯝ ꯀꯩꯅꯣꯅ ꯑꯔꯖ‌ꯦꯟꯇꯤꯅꯅ ꯑꯗꯨꯝ ꯇꯧꯖꯤꯜꯂꯦ ꯑꯗꯨꯝ ꯍ‌ꯣꯏ ꯑꯗꯨꯒ ꯒ‌ꯣꯜ ꯑꯃ ꯍ‌ꯦꯛ ꯍ‌ꯦꯟꯒꯤꯕꯒ ꯀꯟꯈꯠꯂ ꯅ ꯀꯩꯅꯣꯝ ꯇꯧꯈꯜꯂꯦ
ꯑꯗꯨꯅ‌ꯦ ꯅꯩ ꯅꯩ ꯀꯣ ꯕꯣꯜ
ꯌꯥꯗꯤ ꯌꯥꯏꯅ ꯀꯩ ꯗꯧꯑꯦ
ꯕꯣꯜ ꯉꯥꯏ ꯀꯥꯟꯗ ꯈꯔ ꯅꯩꯗ꯭ꯔꯣ ꯑꯣ ꯇꯧꯗ꯭ꯔꯣꯏ
ꯉꯔꯥꯡ ꯂꯨꯍ‌ꯣꯡꯕ ꯑꯜꯒꯥ
ꯍ‌ꯣꯏꯌ‌ꯦ
ꯂꯨꯍ‌ꯣꯡꯕ ꯑꯃꯁꯨ ꯆꯠꯂꯨꯕ ꯑꯗꯨꯒꯤ ꯍꯜꯂꯛ ꯀ ꯇꯧꯔꯦ ꯑꯗꯨꯒ ꯑ ꯑꯗ ꯑꯇꯩꯕꯨꯗꯤ ꯑꯃꯨꯛ ꯇꯧꯗꯔꯦ ꯑꯗꯩ ꯁꯤꯡꯖꯨ ꯁꯨꯔꯦ ꯨꯀꯨꯟꯖꯔꯥꯁ ꯀ ꯇꯧꯔꯒ ꯍꯩ ꯑꯃꯨꯛꯀ ꯆꯥꯔꯦ ꯃꯤꯂꯟꯒ ꯑꯩꯒ ꯑꯈ‌ꯣꯏ ꯃꯔꯤꯗ ꯇꯥꯍꯧꯔ‌ꯦ ꯑꯇꯩꯒꯩ ꯂ‌ꯣꯏꯟ ꯆꯪꯒ꯭ꯔ‌ꯣ ꯑꯇꯩ ꯃꯤꯂꯟꯁꯨ ꯉꯥꯇꯪ ꯂꯩꯔ ꯆꯪꯒ꯭ꯔ‌ꯦ ꯑꯗꯨꯗ ꯇꯧꯔꯤꯁꯤ
ꯕꯣꯟꯕꯨꯗꯤ ꯃꯌꯥꯝ ꯌꯦꯡꯅꯨ ꯅꯨꯡꯉꯥꯏ ꯉꯁꯥꯏ ꯑꯌꯨꯛꯇꯨ ꯋꯥꯕ ꯍꯧꯒꯠꯄꯗ ꯉꯔꯥꯡ ꯑꯃꯨꯛ ꯇꯨꯝꯗꯝꯅꯤꯅ ꯑꯗꯨꯝ
ꯑꯩꯈꯣꯏꯅ ꯑꯃꯨꯛ ꯑꯗꯨꯝ ꯉꯥꯏꯁꯤꯟꯈ꯭ꯔꯕ ꯇꯧꯕꯩꯗꯣ ꯑꯗꯨ ꯑꯃꯗꯨꯁꯨ ꯄ‌ꯦꯅꯥꯜꯇꯤ ꯀꯥꯎꯒꯤꯕꯅꯤꯅ ꯃꯇꯝꯗꯨ
ꯑꯃꯧ ꯃꯇꯝ ꯑꯃꯧ ꯂ‌ꯦꯡꯝꯃꯝꯃ‌ꯣꯏ ꯃꯌꯥꯝ ꯄꯨꯂꯞ ꯌ‌ꯦꯡꯃꯤꯟꯗꯤ ꯇꯨꯝꯅꯤꯡꯇ‌ꯦꯕ ꯑꯩꯁꯨ ꯑꯃꯗꯨ ꯅꯥꯏꯟꯇꯤ ꯀꯤ ꯃꯤꯅꯠ ꯑꯗ‌ꯣꯝꯄꯥ ꯐꯥꯎ ꯌꯦꯡꯉꯝꯃꯦꯕ ꯑꯗꯩ ꯑꯁ ꯁꯤ ꯑꯩꯈꯣꯏ ꯉꯥꯛ ꯃꯤꯅꯤ ꯄꯨꯡ ꯑꯃꯅꯤꯗ‌ꯪ ꯎꯏꯒ‌ꯦ ꯅꯠꯇ꯭ꯔ ꯕꯣꯟ ꯍꯧꯔꯝꯗꯥꯏ ꯇꯨꯝꯒ꯭ꯔꯥ ꯕ‌ꯦꯔꯥ ꯀꯥꯅꯤꯗ‌ ꯑꯦꯂꯝ ꯊꯝꯃ ꯉꯥꯇꯪ ꯎꯏꯒ‌ꯦꯅ ꯑꯍꯨꯝ ꯃꯈꯥꯏ ꯁꯨꯋꯥꯏ ꯍꯧꯒꯠꯂ‌ꯦ ꯑꯁꯇꯗꯤꯌꯥꯗ ꯊꯣꯏ ꯊ‌ꯣꯏꯍꯟꯅꯤꯜ ꯃ‌ꯣꯏꯗꯨ ꯌꯥꯗ‌ꯦ
ꯑꯁ ꯀꯥꯏꯗꯩꯅ ꯏꯖꯤꯞꯁꯨ ꯌꯥꯝ ꯀꯟꯅ ꯍꯩꯕ ꯑꯣꯏꯗꯦ ꯑ ꯏꯖꯤꯞꯅꯕꯨꯗꯤ ꯍ‌ꯦꯟꯅ ꯁꯥꯟꯅꯩꯗ ꯁꯥꯟꯕꯗꯤ ꯀꯗꯤ ꯑꯗꯨ ꯀ ꯍꯥꯏꯔꯣꯗꯤ ꯍꯣꯏ ꯑꯔꯖꯦꯟꯇꯤꯅꯥ ꯇꯥꯗꯣꯏꯅꯤꯅ ꯏꯖꯤꯞꯇꯨꯗꯤ ꯌꯥꯔꯣꯏꯅ ꯀꯥꯏꯗꯩ
ꯏꯖꯤꯞꯇꯨ ꯍ‌ꯣꯏꯅ‌ꯦ ꯗꯤꯐ‌ꯦꯟꯁ ꯉꯔꯥꯡꯒꯤ ꯇꯥꯏꯞꯇ ꯂꯤꯡꯉꯛꯑꯣꯏ ꯉꯁꯥꯏꯒꯤ ꯇꯥꯏꯞꯇ ꯂꯤꯡꯉꯛꯇꯧ ꯃꯥꯟꯗ‌ꯦꯗ
ꯀꯥꯏꯗꯗ ꯌꯥꯁ ꯌꯥꯎ ꯀꯅꯤꯣꯜ ꯣꯜꯁꯕꯗ
ꯎꯝ
ꯇꯦꯟꯖꯕ ꯇꯧꯗꯦ ꯍꯥꯏ ꯍꯧꯖꯤꯛꯕꯨꯗꯤ ꯈ ꯈ ꯇꯧꯒꯦ ꯍꯥꯏꯕ ꯋꯥꯅꯤ ꯌꯥꯕꯣꯏ ꯆꯗꯩꯅ ꯣ ꯀꯨꯞꯄꯒꯋꯥꯜ
ꯆꯂꯒ ꯌꯥꯗꯦꯔꯗ
ꯃ ꯆꯂ ꯃꯥ ꯀꯊ ꯇꯧ ꯉꯝꯖꯦ
ꯍ ꯑꯗꯨ ꯗꯤꯐꯦꯟꯁ ꯂꯩꯅꯕ ꯍꯧꯖꯤꯛꯀꯥꯟ ꯕꯣꯜ ꯃꯤꯅꯤ ꯄꯥꯏꯣ ꯍꯥꯏꯗ꯭ꯔꯦ ꯍꯥꯏ ꯂꯩꯔ ꯃꯣꯏ ꯄꯥꯏ ꯆꯤꯡꯈꯠꯄ ꯕꯣꯟ ꯈꯨ ꯆꯥꯟꯅꯁꯦ ꯌꯥꯝ ꯁꯤ ꯑꯦꯁ ꯈꯔꯦꯕ ꯍ ꯃꯣꯏ ꯋꯥꯟ ꯀꯥꯟꯗ ꯇꯧꯅ ꯐꯪꯗ꯭ꯔꯤ ꯑꯗꯨꯝ ꯃꯤ ꯌꯦꯅꯤꯨꯝ ꯑꯅꯤꯃꯨꯝ ꯆꯪꯉꯦꯕ
ꯌꯣꯃꯤꯖꯤꯅꯔ
ꯀꯥꯏꯅ ꯁꯠ ꯄꯨꯅꯕ ꯜꯅ ꯄꯥꯏꯔꯤꯕ ꯑꯍꯨꯝ ꯑꯍꯨꯝ ꯑꯍꯨꯝ ꯌꯣꯁꯤꯟꯗ꯭ꯔꯣ
ꯇꯥꯁꯤꯜꯂꯝꯃꯤꯅ ꯁꯤꯛꯀꯦꯟ ꯍꯥꯞꯄꯗꯤ ꯀꯔꯣ ꯃꯣꯏꯗꯨ ꯍꯥꯏꯗꯤ ꯍꯜꯂꯦ ꯑꯃꯗꯨ ꯑꯩꯅ ꯁꯥ ꯉꯥ ꯇꯥꯟꯒꯨꯝ ꯇꯥꯜꯂꯕꯨ
ꯃꯤ ꯇꯤꯝ ꯃꯈꯩ ꯄꯠꯊꯔ ꯀꯥꯏ ꯑꯦꯟꯖ‌ꯣ ꯐꯔꯅꯥꯟꯗ‌ꯦꯁ ꯃꯥꯏ ꯄꯂ‌ꯦꯁ ꯇꯧ ꯆꯥ ꯦꯦꯟ ꯉꯃꯛꯇꯅ ꯆꯣ
ꯀ ꯀꯣ ꯃꯅꯅꯥꯅꯤ ꯀ ꯀꯩ ꯃꯤ ꯁꯤꯟꯈꯤꯗ꯭ꯔꯣ ꯇꯧꯔꯒ ꯣꯏ ꯁꯥꯟꯅꯔꯦ ꯀꯥꯏꯅ ꯇꯥꯜꯂꯦ ꯂꯉ ꯃꯣꯏ ꯑꯣ ꯑꯣꯗꯅꯤꯃꯤ ꯆ ꯆꯪꯒ ꯑꯃꯒꯗꯣ
ꯎꯝ ꯎ ꯑꯩꯈꯣꯏꯁꯨ ꯆꯦꯡꯉꯝꯃꯛꯇ꯭ꯔꯕ
ꯀ꯭ꯋꯥ ꯃꯣꯏ ꯀ꯭ꯋꯥꯗꯥꯏ ꯆꯠꯁꯨ ꯉꯉꯝꯗꯦ ꯑꯍꯨꯝ ꯑꯍꯨꯝ ꯃꯔꯝ ꯅꯥ ꯁꯍꯅ ꯇꯥꯅ ꯇꯥꯁꯤꯜꯂꯦꯕ ꯃꯣꯏꯅ ꯑꯅꯤꯇꯪ ꯆꯠꯍꯧ ꯠꯇ ꯐꯁ ꯀ
ꯎꯝ
ꯁꯥ ꯇꯃꯤ ꯄꯨꯣꯠꯇꯣꯔ
ꯃꯣꯏ ꯒꯣꯜ ꯑꯃꯗ ꯐꯖꯩ ꯑꯃꯗꯨ ꯀꯥꯏ ꯀꯌꯥꯃꯇ ꯀꯧꯔꯤ ꯂꯩꯅ
ꯅ ꯀꯥꯎꯑꯣꯖꯃꯅꯤꯅ
ꯍꯥꯥ
ꯣꯏ ꯂꯥꯏꯟ ꯀꯥꯎ ꯆ ꯃꯥꯅꯦ ꯇꯞ ꯀꯣꯅꯔ
ꯃꯣꯏꯁꯨ ꯊꯋꯥꯏ ꯌꯥꯎꯅ ꯐꯖꯅ ꯁꯥꯟꯅꯩ ꯁꯨꯡꯣꯏ ꯁꯣꯏꯗꯦꯥꯅ ꯈꯪꯉ ꯑꯗꯨꯅ
ꯁꯔ ꯁꯔꯤ ꯊꯋꯥꯏ ꯐ ꯌꯥꯎ ꯆꯅ ꯀ
ꯎꯝ ꯎ
ꯀꯌꯥ ꯁꯨ ꯑꯃ ꯃꯨꯅ ꯃꯤꯁꯤꯖꯤꯅꯥ
ꯑꯥ
ꯁꯤꯅꯃꯣꯏꯁꯤꯅ ꯇꯧꯕ ꯀꯌꯥ ꯁꯨꯔꯝꯃꯣ ꯍꯥꯏꯕ
ꯑꯩꯁꯤꯅꯦ ꯑꯃ ꯄꯨꯁꯤꯣ
ꯎꯝ
ꯅꯍꯥꯟꯋꯥ ꯑꯩ ꯇꯔꯥꯃꯥꯊꯣꯏ ꯇꯧꯈ꯭ꯔꯅꯨ ꯇꯔꯥꯃꯥꯊꯣꯏꯗ ꯍꯦꯟꯗ꯭ꯔꯤ
ꯎꯝ ꯑꯝꯕꯖꯌꯣꯇ
ꯑꯣ ꯋꯥꯔꯤ ꯈꯔ ꯁꯥꯅꯦ ꯀꯔꯤ ꯍꯂꯣ
ꯍꯥ ꯑꯣꯔꯤꯖꯤꯅꯦꯜꯗꯨꯗꯤ ꯂꯣꯏꯈ꯭ꯔꯕ ꯍꯥꯏꯕ ꯅꯪꯒꯤ ꯑꯣꯔꯤꯖꯤꯅꯦꯜꯗꯨꯗꯤ ꯂꯣꯏꯈ꯭ꯔꯕ ꯍꯥꯏꯕ
ꯑꯩ ꯎꯔꯤꯉꯅꯤ ꯇꯔꯥꯅꯤꯄꯥꯥꯟ ꯆꯞ ꯆꯥꯅ ꯂꯩꯕ
ꯑꯣ ꯆꯃ ꯇꯧꯈꯨꯔꯦ ꯑꯗꯨꯝ
ꯁꯃꯤꯠꯇꯣ ꯑꯗꯨꯝꯝꯕ ꯂꯤꯁꯤꯡ ꯀ ꯂꯧꯕ ꯂꯧꯗꯔꯦ ꯍꯥꯟꯅꯕꯨꯗꯤ ꯁꯃꯤꯠ ꯍꯣꯏ ꯃꯣꯏ ꯐꯣꯟ ꯀꯣꯜ ꯋꯥꯔꯤ ꯁꯥꯟꯅꯗꯕꯩ ꯐꯣꯟ ꯀꯣꯜ ꯋꯥꯔꯤ ꯁꯥꯟꯅꯕ ꯈꯣꯠꯂꯣ ꯀꯟꯅ ꯍꯥꯏꯕꯣꯏꯅꯦꯕ ꯎꯨꯛꯇ ꯇꯥꯛꯁ ꯄꯤꯗꯧꯦ ꯍꯥꯏꯁꯨ ꯐꯣꯟ ꯀꯣ ꯦꯇ ꯂꯣꯏꯗꯤ ꯑꯗꯨ ꯎꯝ ꯑꯗꯨ
ꯑꯩꯁꯨ ꯂꯣꯏ ꯁꯤꯁꯤ ꯀꯩꯅꯣ ꯁꯤꯁꯤꯂ ꯇꯔꯥꯅꯊꯣꯏ ꯁꯤꯒ ꯅꯪꯒꯤꯁꯤꯒ ꯇꯔꯥꯅꯤꯊꯣꯏ ꯁꯨꯗꯣꯏꯕ꯭ꯔꯥ ꯑꯗꯨꯃꯥꯏꯅ ꯇꯧꯔꯤ
ꯌꯥꯝ ꯅ ꯀꯩꯅꯣ ꯁꯆꯅ ꯁꯟꯄ
ꯎꯝ ꯉꯔꯥꯡꯗꯒꯤꯩ ꯑꯃꯨꯛ ꯐꯪꯗ꯭ꯔꯤ ꯈꯔ ꯂꯨ